ꯍꯏ ꯅꯨꯡꯉꯥꯏꯕ꯭ꯔꯣ
ꯑꯁ ꯀꯩꯗꯧꯔꯒꯦ ꯚꯥꯏ ꯅꯪꯕꯨ ꯑꯁ ꯄꯤꯛ ꯆꯠꯁꯦꯅ ꯍꯥꯏ ꯅꯪ ꯀꯔꯤꯅꯣ ꯊꯣꯛꯂꯛꯇ꯭ꯔꯤꯗꯨꯣ ꯄꯩꯁꯥꯗꯣ ꯈꯥꯏꯕꯣ ꯃꯤ ꯂꯣꯏꯅꯦ ꯃꯤ ꯍꯦꯡ ꯉꯥꯏꯅꯔꯀꯗ ꯀꯔꯤꯅꯣ ꯇꯧꯔꯤꯗꯨꯕꯣ
ꯑꯁ ꯑꯩ ꯊꯣꯛꯑꯗꯕꯅꯦ ꯑꯩꯈꯣꯏꯒꯤ ꯃꯤ ꯑꯅꯤꯁꯤ ꯑꯗꯨꯝ ꯋꯥꯠꯄꯀꯣ ꯑꯩꯈꯣꯏ ꯆꯦ ꯑꯩ ꯈꯣꯏꯅꯕ ꯄꯩꯁꯥ ꯈꯥꯏꯗꯕꯅꯤꯕꯗꯣ ꯑꯗꯨꯁꯨ ꯁꯤꯇ ꯊꯣꯛꯇꯕ ꯀꯩꯅꯣ ꯇꯁꯤꯜꯂꯛꯄꯀꯣ ꯃꯣꯏꯅꯤꯗꯣ ꯉꯥꯏꯕꯗꯅꯦ ꯑꯩꯅ ꯊꯦꯡꯈꯤꯕ꯭ꯌꯨꯁꯦ
ꯀꯔꯤꯅꯣ ꯑꯗꯨꯏ ꯑꯅꯤꯗꯣ ꯑꯃꯨꯛ ꯌꯥꯎꯔꯅꯤ ꯍꯥꯏꯔꯣ
ꯌꯥꯎꯅꯤ ꯇꯧꯁꯜꯂꯛꯑꯦ ꯅꯤꯡꯉꯥꯏ ꯇꯧꯁꯜꯂꯛꯏꯅꯤꯅꯦ ꯑꯩꯁꯨ ꯃꯣꯏꯁꯦ ꯀꯧꯗ꯭ꯔꯗꯤ ꯑꯗꯨꯝ ꯇꯣꯛꯑꯒꯦ ꯑꯗꯨꯝ ꯇꯧꯃꯕꯅꯦ ꯑꯅꯤꯗꯨꯅꯒꯤ ꯀ ꯇꯛꯁꯜꯂꯛꯄ ꯑꯩ ꯂꯥꯏꯔꯤꯛꯇ
ꯅꯠꯇꯦ ꯄꯩꯁꯥ ꯈꯥꯏꯕꯁꯨ ꯅꯠꯇꯦ ꯍꯥꯏꯗꯤ ꯃꯤ ꯌꯥꯝ ꯆꯠꯂꯝꯗꯥꯏ ꯑꯗꯨꯗ ꯃꯣꯏꯅꯎꯦ ꯄꯩꯁꯥ ꯌꯥꯝꯃꯤ ꯈꯣꯠꯂꯤꯦꯅ ꯇꯧꯕ ꯍꯧꯖꯤꯛꯅ ꯄꯩꯁꯥꯁꯨ ꯀꯥꯏꯁꯨ ꯀꯥꯏꯗꯗꯤ ꯌꯥꯎꯔꯅꯤ ꯍꯥꯏꯔꯛꯔꯕ
ꯃꯥꯅꯦ ꯃꯣꯏꯁꯤꯦ ꯄꯩꯁꯥ ꯈꯥꯏꯁꯤ ꯌꯥꯝ ꯇꯟꯅ ꯃꯤꯉꯥꯗꯅꯤ ꯑꯩ ꯑꯗꯨꯎꯟꯗ꯭ꯔꯦ ꯑꯗꯨ ꯍꯗꯤ ꯍꯣꯅꯕꯅꯤꯀꯣ ꯑꯗꯨ ꯌꯥꯎꯔ ꯀꯦ ꯇꯧꯁꯤꯜꯂꯛꯏ ꯑꯩꯗꯤ ꯎꯄꯥꯏ ꯂꯩꯁꯤꯜꯂꯛꯇ꯭ꯔꯕ ꯀꯅꯣ ꯈꯪꯗ꯭ꯔꯦ ꯑꯩꯁꯨ
ꯑꯗꯨꯝ ꯑꯗꯨꯝ ꯂꯥꯛꯇꯣꯔꯔꯕꯣ ꯑꯗꯨꯗꯤ
ꯂꯥꯛꯇꯔꯦꯅꯤꯊꯧꯣꯗ
ꯑꯩꯗꯤ ꯃꯤꯃꯥꯡꯗ ꯌꯥꯝ ꯅꯨꯡꯉꯥꯏꯔꯗꯨꯗꯤ ꯑꯅꯤꯗꯨꯅ ꯇꯧꯔꯤꯁꯦ ꯑ ꯑꯗꯣ ꯅꯣꯏ ꯊꯣꯛꯇꯨ ꯊꯣꯛꯂꯛꯀꯗꯧꯔꯕꯣ
ꯊꯣꯛꯛꯇꯣꯔꯦ ꯑꯩꯈꯣꯏ ꯃꯤꯅꯤꯠ ꯈꯔ ꯈꯤꯇꯪ ꯉꯥꯏꯔꯦ ꯑꯅꯤꯗꯣ ꯌꯥꯎꯅꯤ ꯍꯥꯏꯔꯒꯁꯨ ꯂꯥꯛꯄꯗ ꯌꯥꯝ ꯊꯦꯡꯉꯦ ꯑꯩ ꯃꯣꯏ ꯉꯥꯏꯅꯕꯗꯅꯦ ꯑꯩ ꯊꯦꯡꯉꯤꯁꯦ
ꯈꯔ ꯊꯔꯣ ꯋꯥ ꯍꯥꯏꯌꯣꯅꯤ ꯅꯠꯇ꯭ꯔꯗꯤ ꯊꯅꯝ ꯃꯅꯤ ꯀꯣꯂꯣꯅꯤꯒ ꯈꯔ ꯗꯞ ꯇꯧꯊꯣꯔꯛꯅꯦ ꯁꯤꯗ ꯃꯤ ꯉꯥꯏꯅꯕꯗꯤ ꯌꯥꯗ꯭ꯔꯦ ꯍꯧꯪ ꯒꯥꯔꯤ ꯆꯠꯇꯣꯔꯦ ꯄ꯭ꯔꯁꯣꯟꯗꯗꯤ ꯃꯤ ꯃꯇꯝ ꯍꯥꯏꯅꯔꯛꯈꯤꯕꯅꯤꯅ ꯊꯦꯡ ꯊꯦꯡꯕꯁꯨ ꯑꯃꯨꯛ ꯌꯥꯔꯣꯏ ꯃꯇꯝ ꯃꯥꯡꯉꯒ ꯑꯩꯈꯣꯏ ꯄꯩꯁꯥ ꯃꯥꯡꯉꯗꯧꯅꯤ
ꯃꯥꯅꯦ ꯑꯩꯅ ꯀꯧꯗꯤ ꯀꯧꯔꯦꯀꯣ ꯑꯗꯨꯗꯣ ꯍꯧꯖꯤꯛꯁꯨ ꯑꯅꯤꯁꯦ ꯂꯣꯏꯁꯤꯜꯂꯛꯏꯗꯤ ꯍꯥꯏꯔꯛꯄꯩ ꯋꯥꯗꯨꯅꯤ ꯇꯞ ꯇꯞꯅ ꯂꯨꯁꯜꯂꯛꯑꯦ ꯃꯣꯏꯅꯤꯒꯤꯁꯦ ꯁꯨꯃꯥꯏꯅ ꯇꯧ ꯂꯩꯦ ꯍꯥꯏꯔꯒꯗꯤ ꯃꯤ ꯆꯠꯈꯤꯕꯅ ꯍꯥꯜꯂꯅꯤ ꯑꯩꯈꯣꯏ ꯑꯣꯏꯅ ꯊꯦꯡꯉꯛꯑꯅꯤ
ꯅꯠꯇꯦ ꯃꯤ ꯁꯣ ꯅꯥꯀꯟꯗꯁꯨ ꯃꯤ ꯁꯧ ꯂꯥꯡꯅꯕ ꯌꯥꯎꯔꯦ ꯍꯥꯏꯕꯟꯗ ꯁꯤ ꯃꯤ ꯕꯁ ꯑꯃꯗꯤ ꯍꯥꯟꯅꯗꯒꯤ ꯆꯠꯈ꯭ꯔꯦꯕꯁꯦ ꯑꯩꯈꯣꯏ ꯌꯥꯎꯒꯗꯕ ꯑꯩꯈꯣꯏ ꯃꯔꯤ ꯌꯥꯎꯗꯕ ꯕꯁꯇꯣ ꯈꯤꯇ ꯉꯥꯏ ꯂꯩꯌꯦꯕ ꯑꯩꯈꯣꯏ ꯃꯔꯤ ꯍꯥꯏꯁꯦ ꯁꯤꯠꯄꯨ ꯐꯪꯒꯗ꯭ꯔꯕ ꯈꯪꯗꯦ ꯑꯅꯤꯗꯨꯅ ꯌꯥꯎꯁꯜꯂꯛꯀꯅꯤꯅ ꯇꯧꯔꯤꯁꯦ ꯑꯃꯨꯛ
ꯑꯁ ꯇꯠꯂꯤꯍ ꯑꯅꯤꯗꯨꯁꯨ ꯐꯪꯅꯤ ꯑꯩꯈꯣꯏꯒꯤꯗꯤ
ꯑꯅꯤꯁꯤꯅ ꯇꯧꯕꯗꯒꯤ ꯕꯔꯥ ꯇꯥꯔꯦ ꯄꯤꯛꯅꯤꯛ ꯅꯨꯡꯉꯥꯏ ꯆꯠꯦ ꯈꯟꯒ꯭ꯔꯁꯦ ꯃꯣꯏꯅ ꯇꯧꯕꯗꯗꯒꯤ ꯅꯨꯡꯉꯥꯏꯇꯕꯁ ꯇꯥꯗꯣꯔꯦ ꯑꯩ ꯈꯪꯉꯦ
ꯑ ꯑꯗꯣ ꯅꯪ ꯄꯣꯠ ꯆꯩꯔ ꯀꯩꯅꯣ ꯆꯥꯅ ꯊꯛꯅꯕ ꯈꯔ ꯂꯩꯔꯣꯑꯣ ꯈꯣꯠꯂꯣ ꯍꯥꯏꯕꯗꯨꯗꯤ ꯂꯩꯔꯣꯒ ꯆꯥꯅ ꯊꯛꯅꯕꯗꯤ ꯃꯣꯏ ꯊꯣꯡꯕꯒꯤꯕꯨꯗꯤ ꯑꯥꯗ ꯃꯣꯏ ꯑꯣꯏꯅ ꯁꯤꯜꯂꯅꯤ ꯍꯥꯏ ꯑꯗꯣ ꯑꯩꯈꯣꯏ ꯕꯁ ꯃꯅꯨꯡꯗ ꯀꯩꯗ ꯁꯨꯝ ꯊꯛꯅ ꯆꯥꯅꯕꯗꯨꯗꯤ ꯑꯩꯈꯣꯏꯅ ꯏꯁꯥ ꯏꯁꯥꯅ ꯄꯨꯖꯔꯛꯑꯣꯅ ꯍꯥꯏꯔꯛꯄꯅꯤꯅꯦ
ꯃꯥꯅ ꯑꯩ ꯂꯣꯏ ꯄꯣꯔꯛꯑꯕꯅꯦ ꯆꯥꯅꯕꯒꯤ ꯍꯥꯏꯔꯦ ꯁꯤꯅꯦ ꯈꯪꯗꯦ ꯑꯗꯨꯗꯒꯤ ꯍꯩ ꯃꯍꯩꯒ ꯂꯣꯏ ꯄꯨꯔꯛꯑꯦꯅꯦ ꯑꯕꯥ ꯋꯥꯠꯇꯕꯤ
ꯑꯥ ꯑꯅꯤꯗꯨꯗꯤ ꯑꯗꯨꯁꯨ ꯄꯨꯔꯛꯑꯣꯏꯗꯣꯏꯔꯝꯅꯤꯅꯦ
ꯈꯪꯗꯦꯗ ꯃꯣꯏꯅ ꯃꯣꯏ ꯊꯣꯛꯄ ꯑꯩꯅ ꯑꯩ ꯊꯣꯛꯄ ꯑꯅꯤꯗꯣ ꯄꯣꯛꯇꯨꯗꯤ ꯃꯥꯟꯗꯦ ꯃꯥꯟꯗꯦ ꯑꯅꯦ ꯈꯜ ꯋꯥꯒ
ꯑꯗꯨꯅꯤꯅꯦ ꯃꯣꯏꯅ ꯄꯨꯔꯛꯀꯗꯧ ꯃꯥꯟꯗꯦ ꯑꯗꯨ ꯃꯤꯃꯥꯡꯗꯨꯗꯗꯤ ꯑꯩꯈꯣꯏꯅ ꯄꯨꯔꯛꯑꯕꯅꯤꯅ ꯑꯩꯈꯣꯏꯗꯨꯅꯦ ꯃꯤꯅꯅꯦ ꯋꯥꯗꯤꯕꯨꯖꯤꯛ ꯉꯥꯡꯉꯨ ꯑꯩꯕꯨ ꯃꯤꯠꯌꯦꯡ ꯃꯤꯠꯌꯦꯡꯗ ꯈꯪꯅꯗꯧꯅꯤꯗꯣ
ꯃꯥꯅꯦꯦ ꯌꯥꯔꯦ ꯑꯩꯈꯣꯏꯅꯤ ꯑꯗꯨꯝ ꯄꯨꯔꯛꯑꯁꯦ ꯑꯩꯈꯣꯏꯅꯤ ꯄꯨꯔꯛꯑꯒꯗꯤ ꯑꯩꯈꯣꯏ ꯃꯔꯤꯅꯤ ꯑꯗꯨꯝ ꯃꯥꯟꯅꯍꯜꯂꯁꯤ ꯑꯗꯨꯝ ꯃꯣꯏ ꯇꯏꯛꯇꯅꯕꯣꯏꯅ
ꯃꯥꯟꯕꯗꯤ ꯃꯥꯟꯅꯍꯔꯅꯤ ꯃꯣꯏꯅ ꯋꯥ ꯈꯪꯉꯗꯤ ꯐꯕꯀꯣ
ꯎꯝ ꯑꯁ ꯈꯉꯣ ꯈꯉꯣꯏ ꯃꯣꯏꯁꯨ ꯈꯉꯏ
ꯅꯠꯇꯦ ꯑꯩꯈꯣꯏꯅ ꯍꯧꯅꯔꯒꯁꯦ ꯃꯣꯏꯕꯥꯅꯤꯗꯣ ꯄꯨꯔ ꯆꯠꯂꯅꯤ ꯑꯩꯈꯣꯏꯕꯥꯅꯤꯅꯗꯤ ꯁꯤꯗꯒꯤ ꯍꯣꯏ ꯍꯣꯏ ꯂꯥꯎꯔ ꯂꯥꯛꯔ ꯆꯠꯂꯁꯦꯅ ꯄꯣꯏꯔ ꯆꯠꯂꯅꯤꯗꯣ ꯑꯥꯗꯗꯤ ꯃꯤꯅꯗꯤ ꯄꯩꯁꯥ ꯀꯥꯏꯗꯕ ꯃꯤ ꯌꯥꯎꯔꯛꯦꯁꯦ ꯑꯗꯨꯝ ꯈꯪꯅꯤ ꯅꯠꯇ꯭ꯔꯒ ꯃꯤꯅ ꯄꯨꯛ ꯐꯠꯇꯕ ꯃꯤꯅꯗꯤ ꯍꯦ ꯑꯩꯈꯣꯏꯅ ꯂꯧꯁꯜꯂꯨꯔꯒ ꯃꯣꯏ ꯈꯥꯏꯔꯛꯇꯦꯒꯥꯏ ꯍꯥꯏꯖꯅꯕ ꯃꯥꯟꯗꯣꯏꯅꯦꯅꯦ
ꯃꯥꯅꯤ ꯃꯥꯅꯤ
ꯅꯠꯇ ꯃꯣꯏ ꯈꯂꯤ ꯆꯨꯞ ꯀꯔꯤ ꯍꯒ
ꯀꯅꯥꯒ ꯈꯪꯍꯧꯅꯤ ꯃꯣꯏꯁꯤꯗꯤ ꯃꯤꯒꯦ ꯆꯠꯂꯦ ꯑꯩꯈꯣꯏ ꯆꯠꯇ ꯌꯥꯗꯦ ꯍꯥꯏꯕ ꯋꯥꯈꯜꯗ ꯃꯣꯏꯁꯤꯗꯤ
ꯅꯠꯇꯦ ꯑꯗꯨꯃꯥꯏꯅ ꯈꯟ ꯇꯥꯔꯗꯤ ꯑꯣ ꯄꯩꯁꯥꯗꯣ ꯌꯥꯝꯕ ꯌꯥꯝ ꯑꯩꯈꯣꯏ ꯄꯩꯁꯥꯁꯨꯣ ꯈꯤꯇꯪ ꯋꯥꯠꯂꯤ ꯈꯣꯠꯂꯤ ꯅꯣꯏ ꯈꯔ ꯄꯨꯊꯣꯛꯑꯣ ꯈꯣꯠꯂꯣꯅ ꯍꯥꯟꯅ ꯍꯥꯏꯔꯛꯑꯁꯨ ꯐꯩ ꯂꯩꯅꯗꯦ ꯈꯣꯠꯅꯗꯦ ꯍꯥꯏꯔꯁꯨ ꯑꯗꯨꯗꯤ ꯌꯦꯡꯅ ꯌꯥꯕ ꯄꯣꯠꯅꯤ ꯅꯠꯇ꯭ꯔꯥ
ꯃꯥꯅ ꯃꯣꯏꯗꯤ ꯄꯩꯁꯥꯗꯨꯁꯨ ꯌꯥꯝ ꯂꯤꯛꯄ ꯃꯤ ꯉꯥꯛꯇꯅꯤꯗ ꯂꯨꯄꯥ ꯇꯔꯥ ꯀꯨꯟꯒꯨꯝꯕ ꯈꯥꯏꯕꯕꯨ ꯑꯣꯏ ꯂꯤ ꯏꯛꯁꯜꯍꯟꯕ ꯃꯤ ꯉꯥꯛꯇꯅꯦ ꯁꯤꯒꯨꯝꯕꯒꯤꯗꯤ ꯃꯣꯏ ꯈꯥꯏꯕ ꯁꯨꯛꯌꯥ ꯌꯥꯗꯕ ꯀꯥꯡꯕꯨ ꯉꯥꯛꯇꯅꯤ ꯍꯥꯏꯔꯒꯁꯨ ꯃꯣꯏꯗꯤ ꯑꯗꯨꯝ ꯁꯥꯎꯈꯤꯅꯤ ꯌꯥꯎꯍꯟꯅꯤꯡꯗꯕ ꯇꯧꯔꯕꯣ ꯌꯥꯎꯍꯟꯅꯤꯡꯗꯦꯅꯦ ꯑꯩꯈꯣꯏꯁꯦ ꯁꯨꯃꯥꯏꯅ ꯑꯗꯨꯝ ꯍꯥꯏꯔꯛꯀꯅꯤ ꯃꯣꯏꯗꯤ
ꯃꯊꯪꯗꯩꯗꯤꯕꯀꯣ ꯑꯗꯨꯃꯥꯏꯒ ꯉꯥꯡꯉꯛꯑꯗꯤꯕ ꯑꯩꯗꯤ ꯌꯥꯎꯍꯟꯅꯤꯡꯗ꯭ꯔꯦ ꯅꯣꯏ ꯌꯥꯎꯔꯣꯅꯨ ꯀꯣꯛꯑꯣꯅ ꯍꯥꯏꯔꯅꯤ
ꯃꯥꯅꯦ ꯑꯗꯨ ꯍꯥꯏꯔꯒꯁꯨ ꯃꯣꯏꯗꯤ ꯀ꯭ꯔꯦꯛ ꯍꯦꯛ ꯁꯨꯕꯅꯦ ꯑꯇꯩ ꯄꯈꯣꯏꯅ ꯈꯥꯏꯁꯨ ꯍꯥꯏꯅꯤꯡꯗ꯭ꯔꯒꯁꯨ ꯇꯨꯃꯤ ꯇꯨꯃꯤꯟꯅ ꯂꯥꯛꯑꯒ ꯇꯥꯑꯃꯅꯤ ꯑꯗ ꯑꯩꯈꯣꯏꯁꯨ ꯚꯥꯏ ꯑꯩꯈꯣꯏꯁꯨ ꯌꯥꯎꯒꯦ ꯑꯩꯈꯣꯏꯁꯨ ꯌꯥꯎꯒꯦ ꯑꯗꯨꯝ ꯇꯧꯁꯜꯂꯛꯀꯅꯤ ꯍꯦꯛꯇ
ꯅꯠꯇꯦ ꯃꯣꯏ ꯃꯃꯥꯏꯗꯨꯕꯨ ꯑꯝꯇ ꯄꯥꯟꯗꯕ꯭ꯔꯥ ꯍꯥꯏꯕꯅꯤꯗ
ꯑꯁ ꯍꯟꯗꯣꯡ ꯃꯃꯥꯏ ꯄꯥꯟꯕ ꯉꯇꯅꯤꯗ
ꯑꯗ ꯃꯤ ꯃꯃꯥꯡꯗ ꯃꯤ ꯃꯃꯥꯡꯗ ꯃꯣꯏ ꯆꯣꯠꯄꯗꯨꯗꯤ ꯈꯔ ꯎ ꯐꯅꯤꯅ ꯑꯩꯈꯣꯏꯁꯨ ꯆꯥꯅ ꯆꯣꯛꯍꯜꯂꯤꯦ ꯃꯣꯏ ꯃꯣꯏꯒꯤ ꯏꯀꯥꯏꯕ ꯅꯪꯕꯗꯣ ꯑꯩꯈꯣꯏꯁꯨ ꯌꯥꯎꯔꯦ ꯍꯥꯏꯕꯅꯤꯗ
ꯃꯥꯅꯦ ꯃꯥꯅꯦ
ꯅꯠꯇꯦ ꯁꯤꯕꯨ ꯑꯩꯕꯨ ꯃꯤꯣ ꯀꯔꯤ ꯍꯥꯏꯗꯣꯔꯤꯒꯦꯕ ꯁꯤ ꯃꯤ ꯁꯣ ꯅꯥꯀꯟꯗ ꯍꯥꯊꯨ ꯍꯥꯊꯨ ꯇꯧꯅ ꯂꯩꯔꯦꯁꯦ ꯕꯁ ꯃꯅꯥꯛ ꯂꯦꯞꯅꯔꯛꯄ ꯂꯣꯏ ꯀꯅꯥ ꯋꯥꯠꯂꯤ ꯀꯅꯥ ꯋꯥꯠꯂꯤꯅ ꯑꯃ ꯆꯪꯉꯛꯏ ꯀꯅꯥ ꯋꯥꯠꯂꯤ ꯑꯃ ꯆꯪꯉꯛꯏ ꯀꯅꯥ ꯋꯥꯠꯂꯤ ꯕꯁ ꯑꯃ ꯑꯗꯨꯗꯤ ꯊꯧꯈꯤꯕ ꯃꯤꯅꯤꯠ ꯇꯔꯥꯐꯥꯎ ꯐꯥꯖꯤꯜꯂꯛꯑꯦ ꯇꯧꯔꯤꯁ ꯍꯧꯅꯦ
ꯎꯝ ꯕꯁ ꯑꯃꯗꯨꯗ ꯌꯥꯝ ꯊꯧꯗꯣꯛꯑꯕ
ꯑꯃ ꯊꯧꯗꯣꯔꯦ ꯑꯗꯨ ꯑꯩꯈꯣꯏ ꯋꯥꯠꯂꯤꯕꯅꯤꯅꯗꯤ ꯑꯃꯨꯛ ꯊꯧꯗ꯭ꯔꯤꯗꯅ ꯉꯥꯏꯕꯨꯗꯤ ꯉꯥꯏꯔꯤꯦ ꯑꯗꯣ ꯑꯅꯤꯗꯣ ꯈꯤꯇꯪ ꯊꯣꯛꯑꯣ ꯍꯥꯏꯌꯅꯦ
ꯎꯝ ꯍꯥꯏꯒꯦꯖꯤꯃ
ꯅꯠꯇꯦ ꯑꯅꯤꯗꯣ ꯑꯃꯨꯛꯀꯤ ꯂꯩꯔꯛꯄ ꯇꯧꯔꯤꯗꯨꯕꯨ ꯅꯨꯄꯤꯒꯤꯗ ꯇꯒ ꯇꯧꯕꯅꯦ ꯈꯔꯒ
ꯈꯪꯗꯦꯅꯖꯤꯕꯨ ꯀꯗꯇꯣꯕꯨ ꯌꯧꯒꯦ
ꯅꯠꯇꯦ ꯀꯦꯕꯇ ꯈꯔ ꯊꯨꯖꯜꯂꯣ ꯍꯥꯏꯨꯅꯤ ꯃꯣꯏ ꯌꯦꯡꯅꯕ ꯃꯤ ꯌꯥꯎꯗꯦꯅꯤ
ꯑꯁ ꯌꯦꯡ ꯀꯦꯔꯒꯁꯨ ꯃꯁꯛ ꯑꯗꯨꯝ ꯊꯤ ꯂꯩꯦ ꯑꯗꯨꯕꯨ ꯖꯤꯕ ꯉꯥꯛꯇꯅꯦ
ꯅ ꯇ ꯅꯨꯄꯤꯤ ꯅꯅꯥ ꯀꯦꯕꯅꯤ ꯍꯥꯏꯔꯦꯃ ꯈꯔ ꯐꯩ ꯅꯨꯄꯥ ꯃꯣꯏꯅ ꯀꯔꯤꯔꯤꯕ ꯎꯒꯦꯅꯣ ꯍꯥꯏꯕꯗꯣ ꯈꯣꯡꯒꯥꯥꯎꯗꯣ ꯁꯦꯠꯆꯜꯂꯒ ꯀꯣꯛ ꯂꯥꯛꯑꯣ
ꯑꯗꯨ ꯑꯗꯨꯅꯦ ꯃꯣꯏꯗꯤ ꯈꯨꯡꯒꯥꯒꯗ꯭ꯔꯁꯨ ꯍꯪꯉꯨ ꯃꯣꯏꯗꯤ ꯈꯨꯡꯒꯥ ꯐ ꯁꯦꯝꯕꯗ ꯐꯦꯁꯟꯅꯦ ꯇꯧ ꯂꯩ ꯅꯨꯄꯤꯗꯤ ꯃꯣꯏꯅ ꯍꯦꯛ ꯀꯦꯕꯒꯤ ꯐꯤꯕꯝꯅꯦ ꯃꯣꯏꯗꯤ
ꯑꯗꯨꯅꯦ ꯃꯣꯏ ꯃꯣꯏ ꯅꯨꯄꯤ ꯌꯥꯎꯕꯁꯨ ꯅꯠꯇꯦ ꯃꯣꯏ ꯃꯣꯏ ꯅꯨꯄꯤꯗꯨꯅ ꯑꯇꯣꯞꯄꯈꯩꯒ ꯆꯠꯂꯝꯃꯅꯤ ꯃꯣꯏꯅꯤ ꯌꯥꯝꯝ ꯅ ꯐꯖꯗꯅ ꯈꯣꯠꯇꯅ ꯑꯇꯣꯞꯄ ꯅꯨꯄꯤꯅ ꯉꯥꯎꯁꯜꯂꯛꯀꯅꯤꯁꯨ ꯅꯠꯇꯦ
ꯃꯥꯅꯦ
ꯁꯤ ꯃꯤꯅ ꯑꯈꯣꯏꯗ ꯑꯣꯏꯅ ꯏꯁꯧ ꯂꯥꯡꯍꯜꯂꯝꯃꯤꯗ ꯍꯣꯔꯦꯟ ꯅꯪ ꯂꯥꯛꯄꯗꯤ ꯌꯦꯡꯉꯨꯁꯦ ꯅꯉꯣꯟꯗ ꯀꯔꯤ ꯇꯧꯔꯤꯅꯣ ꯀꯔꯤ ꯇꯧꯔꯤꯅꯣ ꯅꯉꯣꯟꯗ ꯂꯣꯏ ꯍꯪꯉꯛꯑꯅꯤꯁꯦ
ꯈꯪꯉꯦ
ꯁꯤ ꯑꯩꯒꯁꯤ ꯁꯤꯗ ꯆꯥꯗꯣꯔꯦ ꯍꯥꯏꯕꯅꯤꯗ ꯃꯣꯏꯅ
ꯎꯝ ꯑ ꯑꯥꯗꯅ ꯅꯪꯖꯤ ꯃꯤ ꯑꯇꯣꯞꯄꯅ ꯆꯥꯗꯕ ꯑꯩꯖꯤꯅ ꯃꯣꯏ ꯑꯅꯤꯖꯤꯅ ꯆꯥꯊꯣꯛꯇꯣꯔꯦꯑꯦꯕ ꯐꯤꯕꯝꯅꯤ ꯃꯣꯏꯅ ꯇꯧꯏꯖꯦ
ꯑꯣ ꯁꯨꯃꯥꯏꯅ ꯇꯧꯔꯣ ꯑꯅꯤꯗꯣ ꯊꯣꯛꯂꯛꯑꯀꯥꯟꯗꯅꯦꯀꯣ ꯆ ꯑꯥ ꯅꯪ ꯑꯆꯥꯎ ꯈꯔ ꯌꯥꯎꯔꯛꯑꯦ ꯑꯗꯣ ꯑ ꯑꯗꯨꯝ ꯄꯥꯏꯔꯛꯑꯣ ꯌꯥꯔꯦ ꯑꯗꯣ ꯑꯅꯤꯗꯨꯗꯁꯨꯅꯦ ꯀꯣ ꯅꯝꯐꯨ ꯁꯥꯐꯨ ꯇꯧꯔꯒꯅꯦꯀꯣ ꯈꯔ ꯂꯩꯍꯟꯕꯅꯤ ꯈꯪꯗꯦ ꯄꯩꯁꯥ ꯈꯔ ꯄꯨꯊꯣꯛꯍꯂꯛꯄꯅꯤ ꯈꯪꯗꯦ ꯈꯔ ꯇꯧꯔꯛꯑꯣ ꯅꯠꯇ꯭ꯔꯗꯤꯅꯦ ꯑꯈꯣꯏ ꯑꯅꯤ ꯃꯤꯅꯅꯦ ꯌꯥꯝꯅ ꯀꯩꯅꯣ ꯈꯟꯅꯔꯅꯤ
ꯈꯟꯅꯔꯅꯤ ꯃꯥꯅꯤ ꯑꯩ ꯑꯅꯤꯗꯣ ꯍꯥꯏꯔꯒꯦ
ꯑꯣ ꯍꯥꯏꯌꯣ ꯍꯥꯏꯌꯣ ꯑꯗꯣ ꯊꯣꯛꯂꯛꯇ꯭ꯔꯤꯕꯣꯅꯦ ꯇꯧꯔꯤꯗꯨꯕꯨ ꯍꯧꯖꯤꯛꯐꯥꯎ ꯍꯥꯏꯔꯒꯦ ꯍꯥꯏꯗꯨꯕꯨ ꯅꯪꯗꯨꯕꯨ
ꯍꯥꯏ ꯂꯩꯖꯤꯕꯣ ꯑꯗꯨꯝ ꯂꯣꯏꯁꯤꯜ ꯂꯩꯖꯤ ꯃꯣꯏꯕꯣ ꯑꯩ ꯉꯥꯏꯕꯗ ꯑꯩ ꯑꯣꯏ ꯋꯥꯁꯂꯑꯦ ꯃꯣꯏ ꯁꯥꯏꯅ ꯇꯧ ꯂꯩꯗꯣꯏꯗꯤ ꯍꯨꯟꯇꯣꯛꯈꯤꯕꯅ ꯍꯦ ꯐꯗꯧ ꯃꯥꯟꯖꯜꯂꯛꯑꯦ
ꯅꯠꯇꯦ ꯅꯠꯇ꯭ꯔꯒ ꯑꯈꯣꯏ ꯇꯣꯛꯊꯣꯛꯑꯦꯒ ꯍꯥꯏꯔꯒ ꯑꯅꯤꯗꯣ ꯑꯩ ꯑ ꯗꯨꯝ ꯊꯅꯝꯃꯒ ꯅꯪ ꯑꯗꯨꯝ ꯀꯣꯟꯅ ꯂꯥꯛꯑꯒꯦꯔꯣ ꯒꯥꯔꯤꯗ
ꯀꯩꯁꯨ ꯀꯥꯏꯗꯦ ꯅꯣꯏꯗꯥꯟ ꯇꯧꯔꯃꯣꯏꯅ ꯑꯩ ꯂꯥꯛꯑꯒꯦ ꯑꯣꯏꯅ
ꯑ ꯑꯗꯨꯅ ꯐꯔꯅꯤ ꯂꯥꯛꯑꯣ ꯂꯥꯛꯑꯣ ꯑꯗꯣ ꯀꯩꯅꯣ ꯑꯥ ꯅꯣꯏ ꯄꯤꯁꯨꯝ ꯊꯣꯡ ꯃꯅꯥꯛꯀꯤꯗꯣ
ꯑꯥ
ꯑ ꯑꯗꯥꯏꯗ ꯍꯥꯏꯐꯦꯠ ꯆꯪꯉꯒ ꯃꯣꯏ ꯌꯦꯟ ꯀꯩꯀꯥ ꯌꯣꯟꯕꯗꯣ ꯄꯀꯦꯠ ꯑꯃꯅꯤꯗ ꯌꯥꯎꯒꯦ ꯌꯥꯎꯔꯛꯑꯣ ꯑꯇꯥꯎꯕꯗꯣ
ꯑꯇꯥꯎꯕꯗꯣ ꯀꯌꯥ ꯌꯥꯎ ꯍꯥꯏꯅꯣ
ꯑ ꯌꯥꯝ ꯌꯥꯎꯔꯛꯀꯅꯨꯗ ꯑꯈꯣꯏ ꯑꯈꯣꯏ ꯑꯅꯤ ꯑꯍꯨꯝ ꯈꯤꯇꯪ ꯆꯥꯅꯝꯅꯦ ꯃꯣꯏ ꯑꯥꯗꯕꯨꯗꯤ ꯂꯣꯏ ꯁꯤꯜꯂꯝꯃꯅꯤ ꯑꯗꯣ ꯕꯁ ꯇꯣꯡꯉ ꯆꯠꯄꯗꯣ ꯄꯨꯛꯇꯣ ꯍꯥꯡꯉꯗꯤ ꯅꯨꯡꯉꯥꯏꯇꯦꯗꯅ
ꯃꯥꯅꯦ ꯑꯗꯨ ꯑꯩꯗꯣ ꯂꯨꯄꯥ ꯆꯅꯤꯒꯤ ꯑꯗꯨꯝ ꯂꯩꯏꯁꯜꯂꯛꯑꯒꯦ ꯑꯗꯩ ꯑꯈꯣꯏ ꯐꯅꯥꯝꯋꯥꯏ ꯆꯥꯃꯤꯟꯅꯕ ꯌꯥꯅꯕ ꯑꯩꯍꯩ ꯃꯍꯤ
ꯑ ꯑꯗꯣ ꯑꯁ ꯅꯠꯇꯦ ꯅꯪꯕꯨ ꯑꯆꯥꯄꯣꯠ ꯌꯥꯎꯔꯛꯑ ꯍꯥꯏꯗꯨꯕꯨ ꯀꯩꯀꯩ ꯌꯥꯎꯔꯛꯑꯒꯦ
ꯑꯩꯩꯖꯨꯃꯏꯅ ꯔꯦꯁ ꯑꯪꯀꯜ ꯆꯤꯞ ꯄꯦꯞꯁꯤ ꯀꯣꯂꯥ ꯑꯗꯨꯒꯨꯝꯕꯖꯦ ꯐꯅꯥꯝ ꯌꯥꯎꯁꯜꯂꯑꯦꯗ ꯑꯩꯖꯦ
ꯑ ꯌꯥꯝ ꯐꯔꯦ ꯌꯥꯝ ꯐꯔꯦ ꯑꯗꯣ ꯇꯨꯀꯥꯟꯗꯨ ꯆꯪꯉꯛꯄꯗꯤ ꯀꯥꯎꯔꯗꯤ ꯀꯥꯎꯔꯅꯨꯍꯦ ꯅꯪ ꯒꯥꯔꯤ ꯃꯆꯥꯗꯤ ꯌꯥꯎꯔꯛꯄ ꯅꯠꯇ꯭ꯔꯣ
ꯌꯥꯎꯋꯤꯅꯦ
ꯑꯗꯣ ꯒꯥꯔꯤꯗꯨꯗꯤ ꯑꯃꯨꯛ ꯀꯗꯥꯏ ꯊꯅꯝꯕ ꯑꯗꯨꯁꯨ ꯑꯃꯨꯛ ꯃꯊꯥ ꯁꯥꯥꯏꯔꯤꯅꯤ ꯇꯧꯔꯤꯖꯤ
ꯎꯝ ꯀꯔꯤ ꯍꯥꯏꯔꯤꯅꯣꯅꯦ ꯑꯗꯨꯗꯤ
ꯑ ꯅꯠꯇ꯭ꯔꯒ ꯀꯩꯅꯣ ꯄꯤꯁꯨꯝ ꯑꯗꯥꯏꯕꯥꯥꯎ ꯍꯥꯏꯒꯦ ꯍꯥꯏꯒꯠꯂꯛꯑꯣ ꯑꯩꯈꯣꯏ ꯀꯣꯂꯦꯖ ꯃꯃꯥꯡꯒꯤ ꯗꯣꯀꯣ ꯑꯗ ꯑꯗꯥꯏꯕꯣꯛ ꯕꯁꯇꯣ ꯑꯗꯣ ꯅꯥꯀꯟꯗꯩꯒꯤ ꯑꯣꯏꯅ ꯀꯣꯏꯊꯣꯛꯍꯜꯂꯛꯑꯖꯦ
ꯎꯝ ꯗꯨꯁꯨ ꯀꯣꯏꯊꯣꯛꯍꯜꯂꯣ ꯑꯩ ꯒꯥꯔꯤ ꯊꯧꯔ ꯑꯗꯨꯝ ꯂꯥꯛꯑꯒ ꯂꯩꯔꯝꯃꯒꯦ
ꯑ ꯍꯣꯏ ꯍꯣꯏ ꯑꯗꯨꯗ ꯂꯩꯔꯝꯃꯣ ꯑꯈꯣꯏ ꯀꯣꯏꯊꯣꯛꯍꯂꯛꯑꯒꯦ
ꯎꯝ
ꯗꯨꯀꯥꯟꯗꯣ ꯑꯇꯣꯞꯄꯗꯣ ꯀꯩ ꯀꯩ ꯌꯥꯎꯔꯤꯒꯦꯗꯣ ꯈꯔ ꯌꯦꯡꯉꯛꯎꯅꯦ
ꯌꯦꯡꯀꯦꯅꯦ ꯃꯣꯏꯖꯤꯛ ꯗꯨꯀꯥꯟꯖꯤꯗ ꯌꯦꯟ ꯑꯇꯥꯎꯕꯁꯨ ꯌꯥꯎꯔꯤ ꯆꯤꯀꯜ ꯂꯣꯂꯤꯄꯣꯞꯁꯨ ꯌꯥꯎꯔꯤ ꯍꯥꯏ ꯃꯣꯏ ꯑꯗꯩ ꯑꯊꯣꯡꯕꯗꯤ ꯑꯈꯣꯏ ꯑꯗꯨꯝ ꯊꯣꯡꯉꯗꯣꯏꯅꯦ ꯑꯊꯣꯡꯕꯗꯤ ꯑꯗꯨꯝ ꯂꯧꯔꯣꯏꯖꯤꯀꯣ ꯑꯗꯨ ꯃꯣꯏ ꯀꯩꯀꯩ ꯌꯥꯎꯋꯏ ꯕꯣꯔꯥꯑꯒ ꯁꯤꯡꯖꯨꯁꯨ ꯑꯗꯨꯝ ꯌꯥꯎꯏꯅꯦ ꯑꯇꯣꯄ
ꯉꯥꯏꯈꯣꯠꯅꯦ ꯀꯩꯅꯣ ꯃꯣꯏ ꯀꯩꯅꯣ ꯑꯁꯤꯗ ꯃꯤ ꯉꯥꯏꯅꯅ ꯇꯧꯔꯤꯁꯦ ꯑꯩꯈ꯭ꯋꯥ ꯑꯅꯤ ꯈꯛꯇꯪ ꯅꯠꯇ ꯃꯥꯜꯂꯤ ꯅꯨꯄꯤ ꯑꯃꯁꯁꯨ ꯋꯥꯠꯂꯤ ꯃꯥꯜꯂꯤꯅꯦ
ꯋꯥꯂꯤꯕꯣꯜ ꯑꯗꯨꯗꯤ ꯉꯥꯛꯇꯒ ꯗꯨꯀꯥꯟꯗꯕꯨ ꯆꯠꯇꯧꯕꯒꯨꯝꯕ ꯌꯦꯡꯉꯛꯈꯤꯒꯀꯣ ꯑꯗꯨ ꯃꯣꯏ ꯑꯗꯨꯝ ꯉꯥꯏꯅꯏꯕꯣꯛꯇꯤ
ꯑꯗꯨ ꯅꯠꯇꯦ ꯅꯪ ꯑꯣꯏꯅ ꯆꯪꯉꯛꯑ ꯂꯧꯔꯛꯑꯒꯦꯔꯣ ꯑꯩꯈꯣꯏ ꯀꯩꯅꯣꯒꯤꯗꯨꯅꯦ ꯀꯣꯂꯦꯖ ꯃꯅꯥꯛꯀꯤꯗ ꯑꯗꯨꯝ ꯂꯩꯕꯗꯨꯅꯦ ꯅꯣꯏ ꯅꯪ ꯅꯃꯥꯟꯅꯕꯤꯔꯦ ꯍꯥꯏꯕ ꯀꯩꯅꯣꯝ ꯍꯥꯏꯕꯗꯨꯅꯤꯅꯦ ꯍꯥꯏꯐꯦꯠ ꯀꯩꯅꯣ ꯃꯣꯏ ꯅꯣꯏ ꯑꯗꯨꯝꯧꯅ ꯇꯔꯗꯤ ꯌꯨꯝꯗꯒ ꯆꯪꯉꯒ ꯍꯥꯏꯐꯦꯠ ꯑꯗꯨꯝ ꯆꯠꯈ꯭ꯔꯕ ꯈꯣꯠꯈ꯭ꯔꯅ ꯍꯥꯏꯐꯦꯠ ꯍꯪꯉꯛꯦꯔꯣ
ꯑ ꯀ ꯀꯩꯁꯨ ꯐꯥꯏꯗꯦ
ꯑ ꯑꯗ ꯑꯝꯇ ꯍꯪꯉꯛꯎꯅꯦ ꯃꯥꯁꯨ ꯋꯥꯠꯂꯤ ꯃꯥꯜꯂꯦ
ꯑꯁ ꯃꯥꯗꯤ ꯑꯗꯨꯝ ꯊꯨꯅ ꯂꯥꯛꯀꯟꯕꯅꯤꯗ ꯑꯩ ꯑꯗꯨꯝ ꯆꯪꯕꯒ ꯃꯥꯗꯤ ꯑꯗꯨꯝ ꯂꯣꯏꯁꯜꯂꯒ ꯂꯩ ꯂꯩꯔꯝꯝꯕꯅꯤ ꯃꯥꯗꯤ ꯃꯥ ꯃꯇꯝꯒꯤ ꯍꯥꯏꯔꯒꯗꯤ ꯃꯥ ꯃꯇꯝ ꯁꯣꯏꯗꯕ ꯃꯤꯅꯦ ꯃꯥꯁꯦ ꯄꯨꯟꯃꯤꯟꯅꯕꯁꯨ ꯑꯗꯨꯝ ꯅꯨꯡꯉꯥꯏꯕꯅꯦ
ꯍꯩꯅꯅꯦ ꯑꯗꯨꯕꯨꯗꯤ ꯅꯪꯒ ꯇꯤꯟꯅ ꯃꯤꯁꯤꯗꯤ ꯑꯗꯨꯝ ꯈꯔꯕꯨꯗꯤ ꯅꯨꯡꯉꯥꯏꯔꯝꯅꯤꯅꯤ ꯑꯗꯣ ꯑꯩꯈꯣꯏꯗꯤ ꯃꯤ ꯀꯩꯁꯥ ꯌꯥꯝ ꯄꯨꯟꯗꯕꯅ ꯑꯗꯨꯒꯗꯤ ꯈꯪꯗ꯭ꯔꯦ
ꯑꯁ ꯅꯪ ꯀ ꯑꯖ ꯈꯨ ꯁꯝ ꯄꯨꯟꯗꯗ ꯑꯩꯅ ꯄꯨꯟꯕꯗ ꯃꯤ ꯈꯔ ꯈꯤꯇꯪꯅꯤ ꯈꯔꯗꯤ ꯀꯥꯔ ꯆꯣꯏꯒꯦ ꯑꯅꯤꯗꯣ ꯑꯗꯨ ꯄꯨꯜꯂꯨꯕ ꯑꯩ ꯃꯊꯥ ꯁꯥꯕꯒꯤ ꯋꯥꯗꯅꯤ ꯑꯇꯣꯞꯄ ꯃꯤ ꯗ ꯄꯨꯟꯕ ꯀꯩꯁꯦ ꯂꯣꯏ ꯅꯨꯡꯉꯥꯏꯕ ꯉꯥꯛꯇꯅꯦ ꯄꯨꯟꯗꯕ ꯅꯨꯡꯉꯥꯏꯇꯕꯅꯤꯒ ꯄꯨꯟꯕꯁꯨ ꯌꯥꯝ ꯅꯨꯡꯉꯥꯏꯇꯕꯅꯤ ꯅꯨꯡꯉꯥꯏꯇꯕꯩ ꯆꯥꯡꯗ ꯃꯣꯏ ꯃꯅꯥ ꯆꯠꯄꯒꯁꯦ ꯍꯦꯛ ꯎꯃꯒ ꯆꯤꯟꯕꯒꯤ ꯈꯣꯡꯅꯤꯡꯕꯅꯦ
ꯑꯍꯣꯏ ꯑꯗꯨ ꯂꯥꯛꯑꯗꯧ ꯅꯠꯇ꯭ꯔꯣ
ꯌꯥꯥꯗꯋꯦ ꯌꯥꯇꯣꯏꯦ
ꯅ ꯀꯌꯥ ꯋꯥꯂꯤ ꯀꯦ
ꯃꯥꯜ ꯂꯣꯏꯔꯦ ꯑꯩꯈꯣꯏ ꯍꯧꯖꯤꯛ ꯊꯣꯛꯑꯦ ꯑꯁ ꯅꯣꯏꯒꯤ ꯒꯥꯔꯤꯗꯨ ꯎꯗꯣꯏꯅꯦ ꯕꯁꯇꯧ ꯀꯔꯝꯝꯕꯨꯛ ꯕꯁꯅꯣ
ꯑ ꯍꯪꯉꯛꯄ ꯃꯆꯨꯒꯤ ꯑꯃ ꯑꯗꯨꯝ ꯈꯥꯝꯕꯅꯦ ꯑꯩꯈꯣꯏ ꯍꯥꯏꯕꯗꯤ ꯍꯥꯏꯖꯔꯛꯦ ꯌꯧꯔꯛꯑꯅꯤ ꯌꯧꯔꯛꯑꯅꯤ ꯉꯥꯏꯍꯥꯛꯇ ꯉꯥꯏꯔꯣ
ꯉꯥꯏꯒꯅꯦ ꯉꯥꯏꯕꯗ ꯑꯗꯨꯝ ꯃꯇꯝ ꯆꯠꯂꯕꯅꯤ ꯀꯥꯎꯕ ꯀꯝ ꯂꯩꯇꯦ ꯂꯣꯏ ꯁꯨꯔꯦ
ꯑꯣ ꯐꯔꯦ ꯐꯔꯦ ꯊꯃꯦꯃꯦ ꯀꯣ
ꯇꯧꯁ